ꯑꯧ
ꯅꯨꯡꯉꯥꯏꯔꯤꯕꯣ
ꯅꯪꯒꯤ ꯈꯣꯟꯈꯤꯌꯥꯡꯉꯦ ꯅꯨꯄꯤꯒꯤ ꯃꯥꯜꯂꯦ ꯍꯜꯂꯣ ꯀꯥꯏꯅ
ꯄꯤꯅꯤꯅꯦ ꯍꯜꯂꯣ
ꯅꯪꯒꯤ ꯁꯥꯏꯅ ꯍꯦꯟꯅ ꯂꯣ ꯑꯣꯏꯔꯝꯅꯤ ꯃꯥꯒꯤ ꯃꯈꯣꯟꯗꯣ
ꯑꯩꯒꯤ ꯁꯥꯏ ꯑꯩꯒꯤ ꯁꯥꯏ ꯂꯩꯇꯦ
ꯂꯩꯌꯦ
ꯁꯦꯡꯃꯥ ꯑꯩ ꯃꯤꯠ ꯈꯨꯝ ꯁꯨꯔꯦ ꯅꯨꯄꯤ ꯀꯥꯏꯕ ꯑꯩ ꯊꯝꯃꯣꯏꯁꯦ ꯄ꯭ꯔꯣꯛ ꯄ꯭ꯔꯣꯛ ꯇꯧꯔꯦ
ꯅꯆꯤꯟꯊꯤꯕ
ꯑꯁꯦꯡꯕꯅꯦ ꯑꯁꯦꯡꯕꯅꯦ ꯑꯁꯦꯡꯕꯅꯦ ꯌꯥꯝ ꯋꯥꯢꯋꯦ
ꯅꯆꯤꯟ ꯊꯤꯒꯅꯨ
ꯑꯝ ꯅꯣꯢ ꯅꯣꯏ ꯏꯝꯐꯥꯜꯗꯗꯤ ꯁꯥꯗ꯭ꯔꯣ
ꯁꯥ ꯅꯨꯡꯗꯥꯡ ꯈꯛꯇ ꯁꯥꯏꯌꯦ
ꯗꯣ ꯅꯣꯏꯒꯤ
ꯇꯨꯝ ꯅꯨꯡꯉꯥꯏꯌꯦ
ꯁꯤꯂꯤꯡ ꯁꯤꯂꯤꯡ ꯐꯦꯟ ꯍꯥꯞꯄ꯭ꯔꯥ
ꯁꯤꯂꯤꯡ ꯐꯦꯟ ꯍꯥꯞꯇꯦ ꯂꯩꯇꯦ ꯏꯁꯇꯦꯟꯇ ꯏꯁꯇꯦꯟꯇ ꯐꯦꯟ ꯗꯣ ꯄꯥꯢ ꯑꯗꯨꯅꯦ ꯇꯦꯕꯜꯗ ꯊꯝꯃꯒ ꯀꯣ
ꯑꯥ ꯆꯥ
ꯅꯪꯒꯤ ꯅꯪꯒꯤ ꯔꯨꯝꯗꯤ ꯌꯥꯝ ꯁꯥꯒꯅꯤꯀꯣ ꯑꯞꯇꯔꯅꯨꯟꯗ ꯅꯨꯡꯗꯥꯡꯗ ꯑꯩꯗꯨꯝ ꯅꯨꯡꯉꯥꯏ ꯅꯨꯡꯉꯥꯏꯅ
ꯅꯨꯡꯗꯥꯡꯗꯅꯦ ꯌꯥꯝ ꯁꯥꯕ
ꯑꯣ ꯈꯣꯡꯗ꯭ꯔꯨꯝꯗꯒꯤ ꯎ ꯅꯨꯡꯉꯥꯏꯌꯦ ꯅ ꯅꯨꯡꯗꯥꯡꯗ ꯇꯨꯝꯕ ꯅꯨꯡꯉꯥꯏꯌꯦ ꯢꯪꯉꯦ ꯃꯥꯒꯤ ꯔꯨꯝꯗꯤ ꯇ
ꯃꯣꯏꯗꯗꯤ ꯅꯨꯡꯁꯥ ꯅꯨꯡꯁꯥ ꯇꯧꯕꯗꯣ ꯅꯨꯡꯁꯥ ꯐꯖꯅ
ꯎꯝ ꯑꯣ ꯑꯣ
ꯄꯥꯟꯗꯦꯗꯅ ꯑꯩꯗꯤ ꯑꯩꯒꯤ ꯔꯨꯝꯗꯤ ꯇꯧꯕꯒꯤꯀꯣ
ꯌꯥꯗꯔꯦꯒꯣ ꯢꯁꯥꯅ
ꯎꯝ ꯍꯣꯏ ꯅꯨꯡꯗꯥꯡꯗꯣ ꯅꯨꯡꯗꯥꯡꯗ ꯎꯝ ꯑꯗꯨ ꯔꯤꯌꯦꯛꯁꯟ ꯂꯥꯛꯄ
ꯈꯪꯉꯦ ꯈꯪꯉꯦ
ꯐꯦꯟ ꯂꯩꯇ꯭ꯔꯗꯤ ꯇꯨꯝꯕ ꯌꯥꯗ꯭ꯔꯦ
ꯀꯥꯡ ꯂꯩꯕ꯭ꯔꯥ ꯅꯪꯒꯤ ꯔꯨꯝꯗꯣ
ꯀꯥꯡꯁꯨ ꯑꯦꯁ ꯦꯠꯂ ꯑꯃꯥ ꯂꯩꯌꯦ
ꯑꯥ
ꯃꯣꯏꯗꯣ ꯒꯨꯠ ꯅꯥꯢꯠ ꯂꯩꯇ꯭ꯔꯗꯤ ꯀꯨꯖꯤꯂꯥ ꯂꯩꯇ꯭ꯔꯗꯤ
ꯑꯩꯈꯣꯏꯗꯤ ꯐꯦꯟꯅ ꯀꯥꯡꯗꯣ ꯀꯥꯡꯗꯣ ꯁꯥ ꯁꯥ ꯍꯣꯏꯔ ꯂꯩ
ꯐꯦꯟ ꯐꯦꯟ ꯊꯥꯔꯁꯨꯀꯣ ꯑꯩꯈꯣꯏꯗ ꯀꯥꯡ ꯂꯩꯕꯁꯤꯡꯗꯤ ꯌꯝ ꯎꯁꯤꯠꯇꯦꯅꯦ
ꯆꯥꯗꯤ ꯆꯥꯏꯗ ꯐꯦꯟ ꯊꯝꯂꯁꯨ ꯐꯦꯟ ꯊꯥꯔꯁꯨ
ꯋꯥꯔꯦꯍꯦ ꯐ꯭ꯔꯤꯗ ꯂꯩꯔꯁꯨ
ꯃꯤ ꯃꯤ ꯃꯤ ꯀꯌꯥ ꯆꯠꯇ꯭ꯔꯤꯅꯣ ꯅꯣꯏ ꯆꯤꯡ ꯀꯥꯒꯦ ꯇꯧꯕꯗꯣ
ꯑꯩꯈꯣꯏ ꯃꯉꯥꯔꯥ ꯃꯔꯤꯔꯥ ꯈꯪꯗꯦ
ꯑꯥ
ꯂꯥꯁꯇ ꯂꯥꯛꯏꯕꯗꯣ ꯑꯗꯨꯐꯥꯎ ꯆꯠꯀꯅꯤ
ꯂꯥꯁꯗꯥ ꯍꯥꯏꯗꯤ ꯏꯁꯇꯦꯔ ꯏꯁꯇꯦꯔ ꯂꯥꯁꯗꯥ ꯍꯥꯏꯔꯣ
ꯑꯥ
ꯆꯤꯡ ꯀꯔꯒꯥ
ꯑꯉꯥꯟ ꯂꯥꯏꯌꯦꯕ ꯐꯥꯎ ꯆꯠꯀꯅꯤꯕ
ꯑꯗꯨ ꯅꯣꯏ ꯁꯦꯔꯥꯎ ꯆꯤꯡ ꯀꯥꯔꯒ ꯑꯈꯣꯏ ꯑꯈꯣꯏ ꯆꯠꯂꯗꯤꯀꯣ
ꯑꯥꯈꯣꯏ ꯆꯠꯂꯗꯤ ꯀꯣ
ꯎꯝ
ꯎꯝ ꯁꯇꯌꯔ ꯏꯁꯇꯦꯌꯔ ꯂꯥꯁ ꯂꯩꯕꯗꯣ
ꯎꯝ
ꯁꯤꯔ ꯂꯥꯁ ꯂꯩꯕ ꯃꯇꯨꯡꯗ ꯆꯤꯡ ꯑꯃ ꯑꯃꯨꯛꯀ ꯀꯥꯔꯒ ꯆꯠꯅꯦ
ꯑꯥ ꯑꯩꯗꯤ ꯑꯃꯈꯛꯇꯁꯨ ꯆꯠꯇꯦ ꯑꯗꯨꯗ
ꯐꯖꯅ ꯑꯩ ꯂꯩꯕꯅꯦ
ꯎꯝ ꯀꯥꯗꯨ ꯀꯨꯏꯔꯦꯅ ꯆꯠꯀꯦ ꯇꯧꯕꯅꯦꯗ ꯅꯠꯇ꯭ꯔꯗꯤ ꯆꯠꯂꯣꯏ
ꯑꯩꯁꯤ ꯑꯩ
ꯅꯍꯥꯟ ꯊꯥꯡꯃꯩꯕꯟꯗ ꯂꯩꯔꯝꯗꯕꯗꯤ ꯑꯩꯁꯨ ꯑꯗꯨꯝ ꯀꯨꯏꯅ ꯆꯠꯂꯤꯗ
ꯇꯧꯏ ꯅ ꯆꯠꯂꯤ
ꯑꯥ ꯎꯝ ꯍꯨꯝ ꯅꯣꯏ ꯂꯪꯀꯥꯏꯗ ꯔꯣꯡꯃꯥꯏ ꯅꯨꯄꯥꯁꯦ ꯌꯥꯝ ꯂꯥꯏꯕ꯭ꯔꯥ ꯅꯣꯏꯒꯤ ꯕꯤꯜꯗꯤꯡꯗꯁꯨ ꯅꯪꯒꯤ ꯏꯃꯥꯟꯅꯕ ꯌꯥꯝ ꯂꯥꯏꯕ꯭ꯔꯣ
ꯕꫭꯜ ꯁꯅꯗ꯭ꯔꯣ ꯅꯪꯒꯤ
ꯁꯅꯥꯅꯤꯡꯉꯦ ꯑꯗꯨ ꯃꯐꯝ ꯂꯩꯇꯦ
ꯑꯦ ꯒ꯭ꯔꯥꯎꯝ ꯂꯑꯅ ꯅꯣꯏꯒꯤ ꯌꯨꯝꯒꯤ ꯃꯃꯥꯡꯗ ꯃꯃꯥꯡꯗ ꯒ꯭ꯔꯥꯎꯟ ꯑꯃ ꯂꯩꯕꯗꯣ
ꯄꯕ꯭ꯂꯤꯛꯀꯤ ꯅꯠꯇ꯭ꯔꯣ ꯑꯗꯨꯗꯣ
ꯎꯝ ꯋꯥꯏꯅ ꯌꯥꯗꯦ ꯍꯥꯏꯌꯦ
ꯀꯔꯤꯒꯤꯅꯣ ꯑꯗꯤ ꯑꯗꯨꯒꯤꯗꯤ
ꯁꯅꯥꯕꯨꯁꯨ ꯅꯨꯡꯉꯥꯏꯔꯣꯏꯗ ꯏꯁꯤꯡ ꯌꯥꯝ ꯆꯣꯠꯂꯦꯕ
ꯎꯝ ꯇꯥꯔꯞꯇ ꯃꯔꯛ ꯃꯔꯛꯇꯗꯤ ꯆꯠꯀꯅꯤꯀꯣ ꯅꯪꯁꯦ ꯆꯠꯄ ꯃꯥꯜꯂꯤꯀꯣ ꯍꯥꯏꯕ
ꯆꯠꯂꯦ
ꯑꯩ ꯅꯪꯁꯦ ꯍꯥꯝꯔꯒ ꯂꯩꯌꯦ
ꯇꯨꯝꯅꯤꯡꯉꯦ ꯑꯁ ꯉꯥꯔꯥꯡ ꯑꯩꯈꯣꯏ ꯑꯩꯈꯣꯏ ꯕꯤꯜꯗꯤꯡꯗ ꯅꯨꯄꯥ ꯌꯥꯝ ꯂꯥꯛꯑꯦ ꯂꯥꯛꯑꯣ ꯑꯩꯈꯣꯏ ꯂꯩꯀꯥꯏꯗꯁꯨ ꯂꯨꯄꯥ ꯑꯩꯈꯣꯏ ꯂꯩꯀꯥꯏꯒꯤꯗꯤ ꯈꯪꯗꯦ
ꯅꯤꯁꯥ ꯆꯥꯕ ꯈꯛꯇꯥ ꯅꯣꯏꯒꯤ ꯕꯤꯜꯗꯤꯡ ꯂꯩꯕꯁꯤꯡꯗꯣ
ꯅꯠꯇꯦ ꯅꯠꯇꯦ ꯂꯣꯏ ꯆꯠꯈ꯭ꯔꯦ ꯑꯅꯧꯕ ꯈꯛꯇ ꯂꯥꯛꯑꯦ ꯑꯅꯧꯕ ꯃꯤ ꯑꯍꯨꯝ ꯂꯥꯛꯑꯦ
ꯑꯥ
ꯅꯍꯥꯟ ꯂꯩꯕꯗꯨꯗꯤ ꯑꯩꯒ ꯏꯃꯥꯟꯅꯕ ꯃꯥ ꯈꯛꯇꯅꯤ ꯂꯩꯔꯤꯁꯦ ꯔꯨꯝ ꯑꯍꯨꯝꯗꯤ ꯂꯣꯏ ꯑꯅꯥꯎ ꯃꯤ ꯂꯥꯛꯄ
ꯎꯝ
ꯑꯩꯈꯣꯏꯒꯤ ꯕꯤꯜꯗꯤꯡ ꯈꯛꯇꯅꯤ ꯔꯣꯡꯃꯩ ꯈꯪꯕꯁꯦ ꯑꯇꯣꯞꯄꯗꯤ ꯃꯥ ꯎꯝ ꯈꯣꯡꯅ
ꯃꯥꯁꯨ ꯐꯖꯅ ꯈꯪꯉꯦ ꯅꯨꯄꯥꯕꯨꯗꯤ
ꯍꯩꯌꯥ
ꯑꯩꯒꯤ ꯏꯃꯥꯟꯅꯕꯤꯁꯦ ꯈꯪꯗ꯭ꯔꯦ ꯅꯨꯄꯥ ꯄꯥꯝꯈ꯭ꯔꯦ ꯃꯥꯗꯣ
ꯍꯥꯥ
ꯅꯨꯄꯥ ꯂꯩꯅꯤꯡꯕꯅꯦꯕ ꯃꯥꯗꯣ ꯅꯨꯄꯥ ꯄꯥꯝꯈ꯭ꯔꯦ ꯃꯥꯒꯤ ꯁꯥꯏ ꯄꯥꯝꯈ꯭ꯔꯦꯕ ꯊꯤꯕꯤꯒ꯭ꯔꯣ ꯅꯪꯁꯨ ꯃꯤ ꯐꯥꯕ
ꯗꯤꯄꯦ ꯕꯣꯏꯗꯁꯨ ꯇꯧꯔꯣꯅ ꯍꯥꯏꯕꯅꯦ ꯑꯩꯗꯤ
ꯑꯦ ꯃꯥꯥꯕꯨꯗꯤ ꯌꯥꯗ꯭ꯔꯦ
ꯍꯥꯥ
ꯃꯥꯕꯨꯗꯤ ꯌꯥꯗꯔꯦꯕ ꯑꯩꯗꯤꯀꯣ ꯅꯨꯄꯥ ꯁꯨꯞ ꯁꯨꯞ ꯀꯣꯏꯅꯤꯡꯗꯦ ꯑꯩꯗꯤ ꯇ꯭ꯔꯥꯁ ꯏꯁꯨ ꯂꯩꯥꯈ꯭ꯔꯦꯕ
ꯇꯔ꯭ꯥꯁ ꯏꯁꯨ
ꯎꯝ ꯅꯨꯄꯥꯕꯨ ꯑꯝꯇ ꯊꯥꯖꯗꯦ ꯑꯩꯗꯤ
ꯆꯠꯂꯣꯍꯦ ꯑꯩ ꯅꯨꯄꯤꯗꯥ ꯊꯥꯖꯗꯦ
ꯅꯪꯁꯨ ꯅꯪꯉꯣꯟꯗ ꯒꯥꯔꯤ ꯇꯧꯕꯤꯕ꯭ꯔꯥ ꯃꯥꯅ ꯅꯪ ꯁꯨꯃꯥꯏꯅ ꯇꯧꯔꯤꯁꯦ
ꯀꯅꯥ
ꯅꯪꯒꯤ ꯅꯨꯄꯤꯅ
ꯑꯣ ꯑꯣ ꯑꯩꯗꯤ ꯀꯨꯏꯃꯟꯕꯒꯤꯀꯣ ꯆꯍꯤ ꯆꯍꯤ ꯇꯔꯨꯛ ꯁꯨꯔꯦ ꯑꯩ ꯏꯕꯥꯅꯤ
ꯑꯦ ꯇꯔꯨꯛ ꯁꯨꯨꯔꯦ
ꯎꯝ
ꯑꯦ ꯅꯆꯤꯟ ꯊꯤꯒꯅꯨꯍꯦ ꯑꯣ ꯑꯣ ꯕꯤꯒ ꯅꯣꯏ ꯀꯥꯏ ꯅꯥꯔꯕ ꯀꯥꯟꯗ ꯑꯃꯨꯛ ꯃꯥꯕꯨ
ꯑꯦ ꯃꯤ ꯅꯨꯄꯤ ꯑꯃꯥ ꯇꯧꯋꯦ ꯅꯨꯄꯤ ꯃꯥ ꯇꯧꯅꯨꯗ
ꯏꯁ ꯅꯪꯁꯨ ꯑꯦꯛꯁ ꯌꯥꯝ ꯂꯩꯔꯝꯅꯤ ꯑꯗꯨꯗꯤ
ꯑꯩꯁ ꯅꯨꯄꯤ ꯌꯥꯝꯗꯦꯗ ꯇꯔꯨꯛ ꯇꯔꯦꯠ
ꯋꯥꯗꯣ
ꯑꯩ ꯏꯊꯟꯗ ꯑꯩꯒꯤ ꯈꯣꯟ ꯇꯥꯢꯑꯦꯕ
ꯑꯩꯒꯤ ꯏꯁꯄꯤꯀꯔ ꯏꯁꯄꯤꯀꯔ ꯍꯥꯞꯄꯒꯤ ꯔꯥ ꯏꯁꯄꯤꯀꯔ ꯍꯥꯞꯄ ꯌꯥꯗꯦꯗꯅ ꯁꯤꯗꯤ
ꯑꯩꯁꯨ ꯅꯨꯄꯥ ꯐꯪꯗ꯭ꯔꯦ ꯅꯨꯄꯤ ꯐꯪꯗ꯭ꯔꯦ
ꯑ ꯑꯩ ꯍꯪ ꯑꯩ ꯍꯪꯕꯗꯣ ꯈꯨꯝꯃꯨꯅ ꯃꯥꯅ ꯅꯪꯉꯣꯟꯗ ꯀꯔꯤ ꯇꯧꯕ꯭ꯔꯣ ꯍꯥꯏꯕꯅꯦ ꯅꯪ ꯇ꯭ꯔꯁ ꯏꯁꯨ ꯂꯩ ꯍꯥꯏꯕꯗꯣ
ꯅꯠꯇꯦ ꯃꯥꯕꯨꯗꯤ ꯈꯪꯗꯦꯗ ꯑꯗꯣ ꯅꯨꯄꯤ ꯅꯨꯄꯤ ꯈꯣꯏꯗꯤ ꯐꯖꯅ ꯑꯗꯨꯃꯥꯏꯅ ꯇꯧꯋꯤꯗꯅ
ꯅꯨꯄꯥꯅꯦ ꯅꯨꯄꯥꯁꯤꯡꯅꯦ ꯍꯦꯟꯅ ꯇꯧꯕꯗꯣ
ꯅꯨꯄꯥꯅ ꯑꯩ ꯑꯩꯗꯤ ꯇꯧꯗꯦꯕꯀꯣ ꯑꯗꯨꯃꯥꯏꯅ ꯆꯤꯠ ꯇꯧꯕꯁꯦ
ꯇꯧꯕꯅꯦ ꯅꯪꯁꯨ ꯅꯪ ꯐ꯭ꯂꯥꯇꯤ ꯐ꯭ꯂꯥꯇꯤ ꯑꯣꯏꯌꯦꯕ
ꯏꯁ ꯑꯩ ꯐ꯭ꯂꯠꯄꯤ ꯑꯣꯏꯕ꯭ꯔꯥ ꯅꯨꯄꯤ
ꯑꯩꯉꯣꯟꯗꯗꯤ ꯑꯩꯉꯣꯟꯗꯗꯤ ꯇꯥꯎꯗꯦ ꯑꯗꯣ ꯈꯪꯗꯦ ꯑꯩ ꯄꯨꯡ ꯅꯥꯏꯕꯒꯨꯝ ꯇꯥꯕꯀꯣ
ꯢꯁ ꯆꯤꯟ ꯊꯤꯕꯅꯦ
ꯏ ꯎꯝ
ꯃꯉꯣꯟꯗꯁꯨ ꯑꯩ
ꯅꯨꯄꯥ ꯅꯨꯄꯥꯁꯤꯡꯗꯤꯀꯣ ꯅꯨꯄꯤ ꯃꯥꯒꯤ ꯅꯨꯄꯤ ꯂꯩꯔꯒ ꯅꯨꯄꯤ ꯑꯇꯣꯞꯄꯗ ꯋꯥꯔꯤ ꯑꯗꯨꯝ ꯁꯥꯟꯅꯔꯅꯤ ꯀꯟꯇꯦꯛ ꯇꯧꯔꯅꯤ ꯄꯦꯟꯗꯕꯤꯗꯥ
ꯑꯗꯨꯗꯤ ꯏꯃꯥꯅꯕꯁꯤꯡꯒꯤ ꯕ ꯑꯗꯨꯃꯥꯏꯅ ꯀꯟꯇꯦꯛ ꯇꯧꯒꯗꯕꯅꯤꯅꯦ ꯅꯨꯄꯤ ꯂꯩꯔꯦ ꯍꯥꯏꯅ ꯅꯨꯄꯥ ꯑꯥ ꯅꯨꯄꯤ ꯑꯃꯗꯕꯨ ꯇꯛꯅꯣ ꯍꯥꯏꯕꯗꯤ ꯀꯃꯥꯏꯅ ꯍꯤꯡꯗꯣꯏꯅꯣ
ꯄ꯭ꯔꯨꯐ ꯂꯥꯏꯔꯦꯁꯦ ꯅꯪ ꯍꯨꯖꯤꯛ ꯍꯧꯔꯣꯁꯦ ꯍꯥꯢꯕꯁꯦ
ꯅꯪ ꯅꯪ ꯅꯪꯅꯁꯨ ꯅꯪꯅ ꯅꯨꯄꯥꯅ ꯃꯤ ꯑꯝ ꯀꯅꯥꯝꯕꯨ ꯇꯦꯛꯁ ꯊꯥꯒꯅꯨꯀꯣ ꯍꯥꯏꯔꯗꯤ ꯅꯪꯒꯤ ꯀꯔꯤ ꯍꯥꯏꯁꯤꯔꯥ ꯕꯦꯁ ꯐ꯭ꯔꯦꯟ ꯃꯤ ꯌꯥꯝ ꯂꯩꯕꯗꯣ ꯅꯨꯄꯥ
ꯁꯦ ꯏꯆꯝ ꯆꯝꯅ ꯊꯥꯕꯗꯨꯗꯤ ꯇꯦꯛꯁ ꯑꯥ ꯀꯟꯇꯦꯛ ꯇꯧꯕꯗꯨꯗꯤ ꯑꯩ ꯍꯩꯇꯦ꯫ ꯑꯗꯨꯒꯤ ꯃꯣꯏꯒꯤ ꯏꯟꯇꯦꯟꯁꯟ ꯑꯃꯥ ꯂꯩꯅ ꯑꯗꯨꯗꯣ ꯍꯥꯏꯕꯅꯦꯕ꯫
ꯑꯩ ꯑꯩ ꯑꯩ ꯑꯩꯗꯤ ꯑꯗꯨꯃꯥꯏꯅ ꯇꯧꯗꯦ ꯑꯩꯗꯤ ꯐ꯭ꯂꯠ ꯐ꯭ꯂꯠꯇꯤꯁꯨ ꯇꯧꯗꯦ ꯑꯗꯨ ꯐꯅꯤ ꯐꯅꯤ ꯇꯧꯕ ꯀꯨꯝꯕꯒꯤ
ꯐꯌꯦꯅꯦ ꯅꯪꯅ ꯅꯪꯒꯤ ꯃꯥꯏꯟꯗ ꯑꯗꯨꯃꯥꯏꯅ ꯈꯟꯂꯗꯤ ꯅꯪꯒꯤ ꯇꯨꯡꯅꯤꯡꯗꯀꯣ ꯋꯥꯈꯟꯕ꯫
ꯎꯝ ꯅꯪꯒꯤ ꯅꯨꯡꯅꯤꯡꯗ ꯀꯔꯤ ꯐꯥꯎꯕ ꯂꯩꯒꯦ꯫
ꯐꯔꯦ ꯍꯣꯔꯦꯟ ꯀꯣꯜ ꯇꯥꯔꯛꯑꯣ ꯅꯪ꯫
ꯍꯧꯖꯤꯛ ꯇꯥꯎꯔꯅꯦ꯫ ꯁꯤꯡ ꯍꯦꯛ ꯂꯣꯏꯔꯒ꯫
ꯍꯣꯔꯦꯟ ꯇꯥꯎꯔꯣ ꯍꯥꯏꯔꯒ꯫
ꯅꯪ ꯍꯨꯖꯤꯛ ꯀꯩ ꯇꯧꯗꯣꯏꯅꯣ ꯑꯗꯨꯗꯤ ꯆꯠꯂꯒꯦ ꯍꯥꯏꯔꯣ꯫
ꯅꯠꯇꯦꯍꯦ ꯅꯪ